ꯍꯂꯣ
ꯍꯥꯎ
ꯀꯩꯗꯧꯔꯒꯦ ꯅꯁꯥ ꯅꯨꯡꯉꯥꯏꯇꯕ꯭ꯔꯣ
ꯑꯁ ꯏꯃꯥꯟꯅꯕꯤ ꯀꯣꯛꯔꯤ ꯆꯤꯡꯃꯟꯗꯅ ꯐꯃꯨꯡꯗ ꯍꯤꯞꯄ ꯂꯩ
ꯑꯁ ꯀꯩꯀꯩ ꯇꯧꯔꯒꯦ ꯅꯣꯡꯃ ꯆꯣꯠꯂꯨꯕ꯭ꯔꯣ
ꯑꯁ ꯑꯩꯁꯦ ꯂꯣꯛ ꯊꯨꯡꯉꯝꯗꯥꯏꯒꯤ ꯈꯪꯗꯦꯃ ꯀꯣꯛꯀꯁꯨ ꯏꯔꯨꯝ ꯂꯨꯝꯃꯒ ꯏꯆꯤꯛ ꯆꯤꯛꯄꯤꯗꯣ ꯇꯧ ꯂꯩꯕ
ꯑꯁ ꯀꯩꯅꯣ ꯍꯪꯒꯥꯝꯒ ꯂꯩꯕ꯭ꯔꯣ ꯑꯗꯨꯋꯥꯏꯗ
ꯍꯪꯒꯥꯝ ꯂꯩꯇ
ꯍꯪꯒꯥꯝ ꯃꯅꯥ ꯍꯪꯒꯥꯝ ꯃꯀꯥꯗꯣ ꯑꯗꯨꯒꯤꯗꯣ ꯈꯤꯇꯪ ꯈꯨꯠꯅ ꯅꯩꯔꯒꯅꯦ ꯀꯣꯛꯇ ꯊꯣꯝꯕꯗꯣ ꯂꯥꯏꯕꯛ ꯋꯥꯏꯗꯨꯗ ꯑꯗꯨꯗ ꯀꯣꯛ ꯆꯤꯛꯄꯗꯣ ꯐꯅꯌꯥꯝ ꯐꯕꯅꯦ ꯂꯥꯏꯍꯧꯒꯤ ꯀꯣꯛ ꯆꯤꯛꯄꯗꯣ
ꯑꯣ ꯀꯣꯛ ꯆꯤꯛꯄꯗ ꯅꯠꯇꯦ ꯀꯣꯛ ꯉꯥꯎꯕꯁꯨ ꯌꯥꯎꯔꯤꯅꯦ ꯑꯩꯁꯦ
ꯎꯝ ꯍꯤꯗꯥꯛ ꯒꯨꯂꯤꯒꯗꯤ ꯀꯩꯝ ꯆꯥꯗ꯭ꯔꯣ
ꯉꯁꯥꯏ ꯑꯌꯨꯛꯇ ꯍꯧꯔꯛꯄꯅꯦ ꯑꯗꯣ ꯆꯥꯛ ꯆꯥꯊꯣꯛꯑꯒ ꯈꯔ ꯐꯒꯗ꯭ꯔꯥ ꯌꯦꯡꯉꯒ ꯁꯨꯝ ꯁꯨꯝ ꯍꯦꯟꯖꯜꯂꯛꯄꯗꯒꯤ ꯈꯨꯃꯥꯗꯕꯨꯗꯤ ꯒꯨꯂꯤ ꯑꯃꯝꯇ ꯂꯩꯅꯕ ꯍꯥꯏꯒꯤꯕꯅꯦ
ꯒꯨꯂꯤ ꯑꯃ ꯐꯠ ꯆꯥꯁꯤꯜꯍꯧꯕꯅ ꯐꯩꯀꯣ ꯑꯁ ꯂꯥꯏꯍꯧꯃꯨꯛ ꯌꯥꯎꯔꯛꯑꯗꯤ ꯐꯔꯛ ꯇꯥꯗꯣꯏꯅꯤ
ꯍꯧꯖꯤꯛꯀꯥꯟꯁꯦ ꯈꯅꯥꯎꯖꯨ ꯅꯥꯕ ꯈꯪꯗꯦ ꯆꯥꯕ ꯊꯛꯄꯁꯦ ꯌꯥꯗꯦꯅꯦ ꯄꯦꯛꯀꯦꯠ ꯐꯨꯠ ꯆꯥꯕꯁꯦ ꯈꯅꯥꯎ ꯌꯥꯝ ꯅꯥꯏꯀꯣ ꯆꯥꯒꯅꯨꯀꯣ ꯅꯪꯁꯨ
ꯑꯁ ꯁꯤꯡꯖꯨꯒ ꯆꯥꯕꯁꯦ ꯍꯧꯖꯤꯛꯀꯥꯟ ꯕꯦꯔꯥ ꯀꯥꯔꯕꯅꯦ ꯗ
ꯑꯁ ꯑꯩ ꯉꯔꯥꯡꯁꯦ
ꯎꯝ
ꯄꯦꯛꯀꯦꯠꯀꯤ ꯐꯨꯠ ꯆꯥꯔꯨꯕꯗꯒꯤ ꯏꯁ ꯅꯨꯡꯗꯥꯡꯗꯒꯤ ꯈꯅꯥꯎꯁꯦ ꯍꯧꯔꯛꯑꯦ ꯑꯦꯂꯔꯖꯤ ꯍꯧꯔꯑꯦ ꯎ ꯑꯗꯒꯤ ꯇꯤꯟ ꯌꯣꯠꯄ ꯐꯥꯎ ꯅꯥꯈꯠꯂꯛꯄꯤꯗꯣ ꯇꯧꯔꯤꯅꯦ ꯍꯥꯏꯕ
ꯑꯥ ꯑꯥ ꯑꯥ ꯆꯥꯟꯅꯗꯕ ꯑꯃ ꯆꯥꯔꯝꯃꯅꯤꯌꯦ
ꯎꯝ
ꯑꯩꯈꯣꯏꯒꯤ ꯑꯩꯈꯣꯏ ꯁꯤꯡꯖꯨꯁꯦ ꯁꯤꯡꯗꯨꯁꯨ ꯐꯖꯅ ꯆꯥꯝ ꯈꯣꯠꯄꯗꯣ ꯐꯖꯅ ꯆꯥꯝꯗ꯭ꯔꯗꯤ ꯈꯅꯥꯎꯗ ꯍꯦꯛꯇ ꯄꯥꯜꯂꯤꯗꯅ
ꯃꯥꯅꯦ ꯑꯁ ꯑꯗꯨꯅꯦ ꯉꯔꯥꯡꯗꯨ ꯃꯤꯃꯤ ꯁꯤꯡꯖꯨꯁꯨ ꯌꯥꯎꯋꯦꯕꯀꯣ ꯃꯤꯃꯤ ꯁꯤꯡꯖꯨꯒꯤ ꯃꯁꯂꯥꯗꯣ ꯃꯁꯂꯥꯗꯣ ꯌꯥꯝ ꯐꯠꯇꯦꯗꯤ ꯍꯥꯏꯕ ꯑꯗꯣ ꯍꯥꯏ ꯇꯔꯁꯨ ꯍꯥꯏ ꯇꯔꯁꯨ ꯍꯥꯎꯕ ꯀꯧꯕꯅꯦ
ꯍ ꯍꯣꯏ ꯍꯣꯏ
ꯅꯃꯥꯟꯅꯕꯤꯁꯦ ꯊꯤꯕꯣꯡꯕꯔꯛ ꯉꯝꯗꯕꯩꯅꯤꯗ
ꯈ ꯑꯩꯈꯣꯏꯗ ꯍꯪꯒꯥꯝ ꯃꯀꯥ ꯈꯔꯕꯨꯗꯤ ꯀꯩꯅꯣ ꯄꯥꯜꯂꯦꯕꯀꯣ
ꯎꯝ
ꯍꯣꯔꯦꯟ ꯅꯨꯡꯗꯥꯡ ꯋꯥꯏꯔꯝ ꯑꯗꯨꯋꯥꯏꯗꯗꯤ ꯑꯩ ꯂꯥꯛꯀꯅꯤ ꯍꯧꯖꯤꯛꯇꯤ ꯂꯥꯛꯄꯗꯣ ꯐꯔꯛ ꯇꯥꯒꯦ ꯅꯤꯕ ꯅꯨꯡꯗꯥꯡꯋꯥꯏꯔꯝꯒꯤꯗꯨꯗ ꯈꯔ ꯄꯨꯔꯛꯑꯒꯦ ꯑꯗꯨꯒꯅꯦ ꯀꯣꯛꯇꯨ ꯊꯣꯕꯗꯣ ꯐꯕꯅꯦ ꯌꯥꯝꯅ ꯂꯥꯏꯕꯛꯀꯤ ꯀꯩꯅꯣꯗꯨꯗ ꯑꯗꯒꯤꯗꯤ ꯅꯣꯡꯃꯈꯥꯁꯨ ꯈꯔ ꯍꯦꯛꯞꯄꯤꯔꯛꯑꯒꯦ
ꯍꯦꯛꯄꯤꯔꯛꯑꯣ
ꯑꯣ ꯅꯣꯏ ꯅꯣꯏꯒꯤ ꯀꯩꯅꯣꯗꯤ ꯂꯩꯗꯥꯏꯅꯦ ꯈꯣꯏꯍꯤ ꯂꯩꯗꯥꯏꯅꯦ ꯑꯥ ꯑꯥ ꯑꯣ ꯑꯗꯨ ꯈꯣꯏꯍꯤꯗꯨꯒ ꯅꯣꯡꯃꯈꯥꯗꯨꯒ ꯇꯧꯔꯒ ꯐꯖꯅ ꯃꯦꯠꯈꯥꯏꯔꯒꯅꯦ ꯈꯤꯇꯪ ꯊꯛꯆꯤꯜꯂꯒ ꯇꯧꯅꯕ ꯍꯣꯔꯦꯟ ꯑꯩ ꯍꯟꯕꯗ ꯈꯔ ꯄꯨꯒꯤꯒꯦ ꯑꯗꯨꯅꯦ ꯑꯩꯈꯣꯏ ꯃꯥꯅꯖꯨꯅꯦ ꯎꯝ
ꯃꯣꯏꯒꯤ ꯗꯨꯀꯥꯟꯒꯤ ꯈꯣꯏꯍꯤꯗꯣ ꯑꯗꯨ ꯆꯤꯅꯤ ꯃꯌꯥꯝ ꯌꯥꯟꯁꯤꯜꯂꯒ ꯍꯦꯛꯇ ꯀꯩꯅꯣꯝ ꯇꯧꯏ ꯍꯥꯏꯕꯗꯨꯗꯤ
ꯇꯧꯏ ꯇꯧꯏ ꯈꯔ ꯀꯨꯏꯅ ꯊꯝꯕ ꯀꯥꯟꯗꯅꯦ ꯆꯤꯅꯤ ꯂꯣꯏ ꯑꯣꯜꯂꯛꯑꯦꯕ ꯑꯗꯨꯅ ꯑ ꯑꯩꯈꯣꯏ ꯃꯥꯅ ꯅꯣꯏꯒꯤ ꯈꯣꯏꯍꯤꯗꯨꯗ ꯁꯣꯟꯕꯗ ꯂꯣꯏꯔꯕꯅꯦ ꯅꯃꯥꯟꯅꯕꯤꯒꯤ ꯈꯣꯏꯍꯤꯗꯣ ꯑꯁ ꯑꯗꯨꯗꯨꯅ ꯌꯥꯝ ꯐꯩꯌꯦ ꯗꯨꯀꯥꯟꯒꯤꯁꯤꯗꯤ ꯑꯠꯇ ꯁꯤꯤꯅꯤ ꯑꯣꯟꯗꯅ ꯀꯛꯆꯤꯡꯁꯨ ꯌꯥꯝ ꯏꯜꯂꯦꯕ
ꯏꯜꯂꯤ ꯑꯗ꯭ꯔꯦ
ꯑꯣ ꯑꯩ ꯅꯣꯏꯗꯒꯤ ꯈꯔ ꯑꯝꯇ ꯂꯧꯒꯦꯅ ꯈꯜꯂꯤꯜꯂꯤꯅꯦ ꯍꯣꯔꯦꯟ ꯂꯥꯛꯄꯗ ꯂꯧꯔꯒꯦ
ꯎꯝ ꯅꯣꯏ ꯑꯦꯂꯣꯚꯦꯔꯥ ꯍꯧꯕ꯭ꯔꯣ
ꯍꯧꯋꯦ ꯍꯧꯋꯦ ꯑꯩꯈꯣꯏꯅꯤꯅꯦ ꯑꯩꯈꯣꯏꯒꯤꯗ ꯍꯧꯕꯅꯦ ꯑꯥ
ꯅꯪ ꯍꯣꯔꯦꯟ ꯂꯥꯛꯄꯗ ꯃꯉꯥ ꯇꯔꯨꯛꯇ ꯄꯥꯏꯕꯤꯔꯑꯣ ꯏꯃꯥꯟꯅꯕꯤ
ꯍꯣꯏ ꯍꯣꯏ ꯅꯠꯇ꯭ꯔꯒ ꯆꯥꯔ ꯑꯃ ꯑꯣꯏꯅ ꯄꯨꯔꯛꯎꯔꯣ
ꯎꯝ ꯆꯥꯁꯨ ꯄꯣꯔꯛꯑꯣ ꯃꯗꯒꯤ ꯃꯁꯥꯖ ꯄꯔꯛꯑꯣ
ꯍꯣꯏ ꯍꯣꯏ ꯍꯣꯏ ꯄꯨꯁꯤꯜꯂꯛꯑꯒꯦ
ꯉꯁꯤꯗꯤ ꯀꯔꯤ ꯀꯔꯤ ꯏꯟꯖꯥꯡ ꯆꯥꯔꯕ ꯏꯃꯥꯟꯅꯕꯤ
ꯑꯦ ꯉꯁꯤꯗꯤ ꯆꯝꯅ ꯑꯗꯨꯝ ꯆꯥꯔꯦ ꯆꯝꯊꯣꯡ ꯑꯃꯒ ꯑꯃꯦꯠꯄ ꯑꯃꯒ
ꯑꯁ ꯉꯁꯤꯗꯣ ꯍꯋꯥꯏ ꯊꯣꯡꯉꯝꯃꯦ ꯑꯩꯈꯣꯏ ꯑꯁ ꯏꯁꯥꯅꯒ ꯅꯨꯡꯉꯥꯏꯇ ꯇꯕꯛꯒ ꯍꯋꯥꯏꯗꯣ ꯈꯥꯎꯋ ꯇꯥꯏꯞ ꯇꯧꯋꯦ ꯍꯥꯏꯕ
ꯆꯥꯅꯤꯡꯗꯕꯅ ꯌꯥꯝꯅ ꯏꯁꯟꯥ ꯅꯨꯡꯉꯥꯏꯇ꯭ꯔꯀꯥꯟꯗ ꯆꯝꯐꯨꯠꯀꯨꯝꯕꯅ ꯑꯃꯨꯛ ꯆꯪꯕꯅꯦ
ꯆꯞꯄꯨꯗꯣ ꯐꯨꯠꯄꯤꯌꯣ ꯍꯥꯏꯔꯣ ꯃꯥꯁꯤꯅ ꯆꯤꯅꯤ ꯍꯥꯞꯄ ꯄꯨꯊꯣꯔꯛꯑꯦ
ꯑ
ꯈꯣꯏꯗꯧ ꯁꯣꯟꯅꯤꯡꯉꯦ ꯑꯗꯩꯗꯤ ꯑꯗ ꯄꯤꯖ ꯊꯣꯛꯈ꯭ꯔꯦ ꯅꯪ ꯆꯥꯎꯔꯣ ꯆꯠꯂꯣꯅ ꯑꯗ ꯃꯥꯅ ꯍꯥꯏꯅ ꯍꯩꯃꯥ ꯍꯩ ꯄꯥꯛ ꯑꯣꯏꯍꯧꯗ꯭ꯔꯦ ꯍꯥꯏꯗꯤ ꯏꯃꯥ ꯅꯉꯣꯟ ꯗꯨꯀꯥꯟꯒꯤ ꯆꯤꯅꯤꯁꯦ ꯆꯥ ꯐꯠꯇꯦ ꯏꯁꯥꯗ ꯁꯣꯛꯄꯅꯦ
ꯎꯝ
ꯍꯥꯏꯔꯤꯕ ꯑꯁꯤꯗ ꯀꯦꯃꯤꯀꯦꯜ ꯃꯌꯥꯝ ꯌꯥꯟꯁꯤꯜꯂꯒ ꯌꯣꯜꯂꯛꯄꯅꯤꯅ ꯏꯁꯥ ꯁꯣꯛꯀꯅꯤ ꯂꯨꯁꯔꯄꯨꯗꯤ ꯅꯪ ꯆꯥꯅꯤꯡꯉ ꯑꯗꯨ ꯃꯅꯤꯄꯨꯔꯒꯤ ꯏꯆꯤꯟꯅꯤ ꯑꯉꯥꯡꯕꯤꯗꯣ ꯑꯗꯨ ꯆꯥꯎꯅ ꯍꯥꯏꯕꯅꯦꯕ
ꯎꯝ ꯑꯗꯣ ꯍꯧꯖꯤꯛꯀꯥꯟꯗꯤ ꯆꯤꯅꯤ ꯑꯉꯥꯡꯕꯁꯤꯁꯨ ꯑꯁꯦꯡꯕ ꯊꯤꯕ ꯋꯥꯔꯕꯅꯤꯀꯣ
ꯎꯝ
ꯃꯣꯏ ꯆꯤꯡꯗꯒꯤꯗꯤ ꯑꯃꯃꯨꯛ ꯆꯤꯅꯤ ꯑꯉꯥꯡꯕ ꯑꯁꯦꯡꯕ ꯄꯨꯊꯔꯛꯄ ꯌꯥꯎꯋꯤꯗꯅ ꯑꯃꯃꯨꯛ ꯑꯌꯨꯛ ꯉꯇꯥ ꯉꯟꯇꯥꯗ ꯂꯥꯛꯄꯤꯗꯣ ꯑꯗꯨꯗ ꯃꯣꯏ ꯀꯨꯝꯃꯛꯄꯗ ꯄꯨꯊꯣꯔꯛꯄ ꯌꯥꯎꯋꯦ ꯑꯗꯨꯗꯨꯗꯤ ꯇ ꯌꯥꯝ ꯁꯦꯡꯉꯦꯕ ꯕꯖꯥꯔꯗꯒ ꯐꯪꯕꯁꯤꯗꯤ ꯑꯃ ꯃꯆꯨꯗꯨꯁꯨ ꯑꯉꯥꯡꯕꯗꯣ ꯈꯤꯇꯪ ꯀꯨꯏꯅ ꯂꯩꯔꯀꯥꯟꯗ ꯃꯆꯨꯗꯣ ꯉꯧꯔꯧꯅꯔꯒꯅꯦ ꯑꯣꯜꯂꯛꯑꯦ ꯍꯥꯏꯕ ꯃꯆꯨꯗꯣ ꯆꯤꯅꯤ ꯑꯁ ꯈꯪꯗꯦ ꯈꯪꯗꯦ
ꯆꯨꯝꯃꯦ ꯆꯨꯝꯃꯦ ꯈꯨꯃꯥꯒꯤꯅꯦ ꯄꯣꯠ ꯆꯩ ꯄꯨꯊꯣꯛ ꯄꯨꯁꯤꯟ ꯇꯧꯕꯒꯤ ꯌꯣꯟꯊꯣꯛ ꯌꯣꯟꯁꯤꯟ ꯇꯧꯕꯒꯤ ꯑꯩꯅꯦ ꯍꯥꯎ ꯅꯨꯄꯤ ꯑꯃ ꯂꯩꯕꯀꯣ ꯃꯥꯅ ꯄꯨꯔꯛꯄ ꯆꯤꯅꯤ ꯑꯉꯥꯡꯕꯤꯁꯦ
ꯎꯝ
ꯑꯁ ꯂꯩꯇ꯭ꯔꯦ ꯍꯥꯎꯕꯗꯣ
ꯎ ꯎꯝ
ꯕꯖꯥꯔꯒꯤꯗꯣ ꯑꯩꯁꯨ ꯑꯗꯨ ꯂꯣꯏꯊꯣꯛꯈꯤꯕ ꯃꯇꯥꯡ ꯑꯣꯏꯕꯒꯤ ꯑꯩꯁꯨ ꯂꯩꯔꯨꯏ ꯕꯖꯥꯔꯒꯤꯗꯣ
ꯅꯪ ꯍꯥꯏꯗ ꯑꯗꯨꯃꯥꯏꯅ ꯇꯧꯋꯦꯕ ꯃꯆꯨꯗꯣ ꯉꯧꯔꯒ ꯀꯨꯏꯅ ꯊꯝꯕ ꯌꯥꯗꯕꯤꯗꯣ
ꯎꯝ ꯇꯧꯕꯅꯤ ꯇꯧꯧꯕꯅꯤ ꯒ꯭ꯌꯥꯟ ꯇꯥꯗꯦ ꯑꯗꯣ ꯍꯧꯖꯤꯛꯀꯥꯟꯒꯤ ꯇꯥꯡꯗꯤ ꯇꯥꯡꯕꯅꯦ ꯆꯤꯅꯤ ꯁꯨꯒꯔ ꯐ꯭ꯔꯤꯒꯤ ꯆꯤꯅꯤ ꯑꯃ ꯊꯣꯛꯄꯅꯦꯕꯀꯣ ꯇꯥꯡꯗꯤ ꯇꯥꯡꯉꯦ ꯑꯗꯣ ꯑꯗꯨꯗꯨꯅꯗꯤ ꯌꯥꯝ ꯊꯤꯅ ꯐꯗꯤ ꯐꯩꯌꯦꯗꯤ ꯍꯥꯏꯌꯦ
ꯎꯝ ꯑꯗꯨꯃꯥꯏꯅ ꯍꯥꯏ
ꯎꯝ ꯑꯩꯁꯨ ꯑꯩꯈꯣꯏ ꯎ ꯃꯃꯥꯍꯣꯏ ꯕꯕꯥꯍꯣꯏꯗꯣ ꯑꯍꯟꯕ ꯑꯣꯏꯁꯤꯜꯂꯛꯄꯅꯦ ꯑꯗꯨꯗꯣ ꯑꯣꯏꯅ ꯄꯤꯖꯅꯤꯡꯉꯕ
ꯎꯝ ꯑꯗꯨ ꯏꯕꯦꯝꯃ ꯑꯩꯈꯣꯏ ꯏꯅꯥꯎꯄꯥꯗꯤꯅꯦ ꯍꯧꯖꯤꯛꯁꯦ ꯆꯍꯤꯁꯤꯁꯨ ꯅꯧꯔꯤ ꯃꯥꯁꯦ ꯀꯌꯥꯝ ꯁꯤꯡꯒꯦꯗꯦ ꯌꯦꯡꯉꯨꯀꯣ ꯑꯊꯨꯝꯕ ꯄꯥꯝꯗꯦꯕ ꯃꯥꯁꯦ ꯑꯩꯅꯪꯒ ꯒꯨꯂꯥꯒ ꯄꯤꯕꯁꯦ ꯃꯥꯅ ꯆꯥꯎ ꯌꯥꯗꯦꯕ ꯑꯗꯒꯤ ꯆꯣꯀ꯭ꯂꯦꯠꯀ ꯄꯤꯕꯁꯨ ꯌꯥꯎ ꯌꯥꯗꯦꯕ ꯈꯤꯇꯪ ꯀꯩꯒꯤꯅꯣ ꯆꯥꯎꯈꯠꯇꯦꯁꯦ ꯍꯥꯏꯔ ꯃꯥ ꯍꯥꯏꯔꯦ ꯑꯣ ꯑꯩꯈꯣꯏꯗꯤ ꯗꯥꯏꯕꯦꯇꯤꯁ ꯅꯥꯔꯛꯇꯅꯕ ꯆꯥꯗ꯭ꯔꯤꯅꯦ
ꯑ ꯋꯥ
ꯃꯁꯥꯗ ꯗꯥꯏꯕꯦꯇꯤꯁꯀꯤ ꯑꯀꯤꯕ ꯑꯃ ꯂꯩꯈ꯭ꯔꯥꯖꯥꯠꯂꯣ
ꯑꯗꯨꯕꯨꯗꯤ ꯑꯩꯈꯣꯏ ꯏꯃꯥꯕꯣꯛꯇꯣ ꯗꯥꯏꯕꯦꯇꯤꯁꯇꯣ ꯃꯥꯅ ꯅꯥꯕꯅꯤꯅ ꯑꯆꯝꯕ ꯑꯗꯨꯝ ꯆꯥꯍꯜꯂꯤꯦꯗꯅ
ꯑꯥ
ꯍꯥꯟꯅ ꯍꯥꯟꯅ ꯅꯥꯈꯤꯕꯅꯤꯅ ꯑꯗꯨꯒꯤ ꯆꯤꯟꯖꯥꯛ ꯌꯥꯝ ꯀꯛꯑꯦꯕ ꯃꯥꯗꯤ ꯑꯗꯒꯤ ꯑꯂꯨꯒꯨꯝꯕꯁꯨ ꯆꯥꯕ ꯌꯥꯗꯕꯤ ꯑꯗꯒꯤ ꯁꯣꯏꯕꯨꯝ ꯑꯗꯨꯒꯨꯝꯕꯝ ꯆꯥꯗꯦꯕ
ꯑꯩꯈꯣꯏ ꯕꯕꯥꯁꯨ ꯀꯩꯅꯣ ꯇꯧꯔꯤꯉꯥꯏꯒꯤꯗꯣ ꯗꯥꯏꯕꯤꯇꯤꯁ ꯅꯥꯔꯤꯉꯥꯏꯒꯤꯗꯣ ꯑꯗꯨꯗ ꯑꯥꯂꯨꯗꯨ ꯑꯗꯨ ꯑꯂꯨ ꯑꯉꯥꯡꯕ ꯉꯥꯛꯇ ꯄꯤꯖꯩꯌꯦ ꯃꯃꯥꯅ ꯑꯗꯣ ꯑꯉꯥꯡꯕꯗꯣ ꯍꯥꯏꯖꯕꯅꯦ ꯆꯅꯥꯡ ꯑꯗꯨꯝ ꯌꯥꯎꯔꯤꯅꯦꯗꯣ ꯑꯗꯨꯗꯁꯨ
ꯃꯥꯅꯦ ꯃꯥꯅꯦ
ꯑ ꯌꯥꯔꯤꯈꯩ ꯑꯩꯗꯤ ꯏꯟꯖꯥꯡꯁꯦ ꯑꯗꯨ ꯍꯦꯛꯇ ꯊꯥꯛꯇꯕꯤꯅꯦ ꯍꯥꯏꯕ ꯆꯝꯊꯣꯡꯒ ꯆꯥꯏꯔꯤꯁꯦ ꯍꯥꯎꯗꯤ ꯍꯥꯎꯇꯕ ꯕꯕꯥ ꯑꯗꯨ ꯅꯥꯔꯕꯅꯤ ꯅꯨꯡꯉꯥꯏꯇꯦ ꯐꯇꯕꯒꯤ ꯄꯤꯖꯔꯦ ꯑꯗꯨꯃꯥꯏꯅ ꯑꯩꯈꯣꯏꯁꯨ ꯄꯨꯂꯞ ꯑꯗꯨꯃꯥꯏꯅ ꯆꯥꯃꯤꯟꯅꯔꯦ ꯑꯗꯣ ꯑꯁ ꯆꯥꯕ ꯊꯛꯄꯗꯤ ꯐꯖꯅꯗꯤ ꯀꯩꯅꯣ ꯇꯧꯋꯦ ꯖꯨꯇꯣꯟ ꯇꯧꯋꯦ
ꯃꯣꯏꯒꯤ ꯏꯃꯥꯕꯣꯛꯛꯇꯣ ꯑꯩꯈꯣꯏ ꯏꯆꯤꯟ ꯏꯟꯁꯥꯡ ꯊꯣꯡꯕ ꯀꯥꯟꯗ ꯃꯥ ꯏꯍꯥꯟ ꯇꯣꯡꯉꯥꯟꯅ ꯊꯝꯃꯦ ꯍꯥꯏꯕ ꯊꯨꯝꯁꯨ ꯈꯤꯇꯪ ꯀꯠꯇꯅ ꯇꯥꯔꯤꯁꯦ ꯃꯥꯒꯤ ꯌꯥꯝ ꯆꯝꯃꯤꯗ ꯃꯣꯔꯣꯛ ꯀꯛꯁꯨ ꯃꯆꯥ ꯑꯃꯈꯛꯇꯅ ꯊꯥꯛꯏꯁꯦ ꯑ ꯃꯥꯒꯤꯗꯣ ꯈꯥꯏꯗꯣꯛꯈ꯭ꯔꯀꯥꯟꯗ ꯑꯩꯈꯣꯏꯒꯤꯗꯣ ꯊꯣꯡꯉ ꯆꯥꯏꯑꯕ
ꯎꯝ ꯑꯗꯒꯤꯗꯤꯅꯦ ꯎꯝ ꯗꯥꯏꯕꯦꯇꯤꯁ ꯀ ꯃꯅꯥ ꯑꯃꯁꯨ ꯂꯩꯕꯅꯦ ꯃꯅꯥ ꯑꯄꯥꯛꯄ ꯑꯃꯅꯦ ꯃꯈꯣꯏꯒꯤ ꯈꯣꯡꯎꯞꯀ ꯇꯣꯡꯕꯗ ꯈꯨꯒꯥꯗꯒ ꯍꯥꯞꯄꯒ ꯇꯣꯡꯅꯕ ꯑꯃ ꯂꯩ ꯍꯨꯃꯥꯡꯂꯛ ꯀꯊ ꯊꯣꯛꯇꯣꯏꯅꯦꯕ ꯑꯗꯨ ꯃꯅꯥꯗꯣ ꯑꯩ ꯃꯃꯤꯡꯗꯨꯗꯤ ꯀꯥꯎꯊꯣꯛꯈ꯭ꯔꯦ
ꯑꯣ
ꯑ ꯍꯣꯔꯦꯟ ꯃꯃꯥ ꯍꯜꯂꯛꯄ ꯀꯥꯟꯗ ꯍꯪꯉ ꯍꯥꯏꯕꯤꯔꯛꯀꯦꯕ ꯑꯗꯨꯏ ꯃꯅꯥꯗꯣ ꯑꯩꯈꯣꯏꯒꯤ ꯈꯣꯡꯒꯤ ꯈꯣꯡꯄꯥꯛꯀꯤꯁꯤꯗ ꯇꯨꯝꯕꯗ ꯍꯥꯏꯗꯤ ꯇꯨꯝꯕꯗ ꯈꯣꯡꯖꯥꯛ ꯑꯣꯞꯁꯤꯜꯂꯒ ꯑꯣꯝ ꯑꯃ ꯊꯝꯈꯤꯕ ꯅꯠꯇ꯭ꯔꯒ ꯊꯕꯛ ꯏꯪꯈꯥꯡ ꯆꯠꯂꯒꯅ ꯈꯣꯡꯒꯤ ꯈꯣꯡꯎꯞꯀꯤ ꯈꯨꯒꯥꯁꯦ ꯁꯤꯗ ꯍꯥꯞ ꯇꯣꯡꯉꯒ ꯆꯠꯄꯁꯦ ꯑꯗꯨꯗꯨꯗ ꯗꯥꯏꯕꯦꯇꯤꯁ ꯅꯥꯕ ꯃꯤꯒꯤꯗꯤ ꯌꯥꯝ ꯊꯤꯅ ꯀꯥꯟꯅꯩꯅ ꯍꯥꯏꯌꯦꯕ ꯑꯩꯈꯣꯏ ꯕꯕꯥ ꯌꯥꯝ ꯇꯣꯡꯉꯝꯃꯦ ꯍꯧꯖꯤꯛꯄꯨꯗꯤ ꯍꯧꯖꯤꯛꯄꯨꯗꯤ ꯃꯥꯒꯤꯗꯣ ꯑꯗꯨꯝ ꯆꯥꯡꯗ ꯂꯩꯈ꯭ꯔꯦꯕ ꯗꯥꯏꯕꯤꯇꯤꯁꯇꯣ
ꯑꯁ ꯑꯗꯨꯅꯤꯅꯦ
ꯗꯥꯏꯕꯦꯇꯤꯁ ꯅꯥꯕꯁ ꯕꯦꯔꯥꯅꯦ ꯍꯥꯏꯕ ꯑꯩꯈꯣꯏꯒꯤ ꯃꯅꯤꯡꯗ ꯏꯄꯟꯗꯧꯕ ꯑꯃ ꯂꯩꯌꯦꯕ ꯃꯥꯁꯨ ꯇꯥꯏꯄꯤꯗꯁꯨ ꯅꯥꯏꯌꯦꯕꯀꯣ ꯃꯥꯒꯤ ꯃꯈꯣꯡꯗꯒꯤ ꯍꯧꯔꯛꯄ ꯍꯥꯏꯇꯥꯔꯦꯅꯦ
ꯑꯥ
ꯃꯈꯣꯡꯁꯦ ꯁꯨꯝ ꯁꯨꯝ ꯁꯨꯝ ꯄꯣꯡꯈꯠꯂꯒꯅꯦ
ꯎꯝ ꯎꯝ
ꯊꯥꯒꯠꯂꯒ ꯂꯩ ꯍꯥꯏꯒꯠꯂꯒ ꯂꯩꯕꯗꯣ ꯑꯗ ꯈꯣꯡꯒꯁꯦ ꯊꯦꯡꯕꯗ ꯀꯩ ꯈꯪꯗꯕꯤꯗꯣ ꯑꯗ ꯑꯩꯈꯣꯏꯅ ꯊꯦꯡꯡꯂꯨꯔꯒꯅ ꯕꯨꯕꯨ ꯑꯃ ꯕꯨꯕꯨ ꯂꯥꯎꯕ
ꯍ ꯍꯣ ꯍꯣ ꯍꯣ ꯍꯣꯏ ꯑꯥ ꯎꯝ ꯀꯤꯠꯅꯤ ꯀꯤꯠꯅꯤ ꯁꯣꯛꯄꯗꯒ ꯇꯧꯅꯕꯗꯣ
ꯎꯝ ꯎꯝ ꯑꯁ ꯅꯨꯡꯉꯥꯏꯇꯕꯁꯤ ꯊꯣꯛꯎꯕꯗꯨꯅꯦ ꯑ ꯃꯥ ꯆꯥꯅꯤꯡꯕ ꯊꯛꯅꯤꯡꯕ ꯆꯥꯕ ꯐꯪꯗꯕꯒꯤ ꯈꯥꯡꯕꯗꯣ
ꯑꯥ ꯑꯁ ꯊꯂꯀꯣ ꯊꯂꯀꯣ ꯗꯥꯏꯕꯤꯦꯇꯤꯁ ꯀꯥꯥꯁ ꯀꯆꯩꯌꯦ ꯅꯥꯅꯤꯡꯗꯦ ꯑꯝꯇ
ꯁꯣꯏꯃꯃꯛꯀꯤ ꯌꯦꯡꯉꯣ ꯗꯥꯏꯕꯤꯇꯤꯁ ꯍꯥꯏꯕ ꯀꯦꯟꯁꯔ ꯍꯥꯏꯕ ꯄꯦꯜꯂꯕꯅꯤ
ꯐꯔꯦꯁꯦ ꯅꯪꯁꯨ ꯉꯥꯏꯍꯥꯛ ꯄꯣꯊꯥꯖꯔꯣ ꯑꯩ ꯍꯣꯔꯦꯟ ꯅꯨꯡꯗꯥꯡ ꯋꯥꯏꯔꯝ ꯇꯥꯔꯛꯄꯩꯗꯨꯗꯅꯦ ꯍꯪꯒꯥꯝ ꯀꯩꯀꯥꯗꯨꯣ ꯈꯔ ꯄꯨꯔꯛꯑꯒꯦ ꯅꯣꯡꯃꯪꯈꯥꯗꯨꯒ ꯎ ꯅꯪꯁꯨ ꯈꯔ ꯆꯥꯔꯒ ꯅꯁꯥꯗꯨꯣ ꯈꯔ ꯐꯕ꯭ꯔꯥ ꯌꯦꯡꯅꯕ
ꯍꯣꯏ ꯍꯣꯏ ꯄꯣꯔꯛꯀꯣ ꯀꯥꯎꯕ ꯌꯥꯗꯦꯀꯣ
ꯑꯣ ꯍꯣꯏ ꯍꯣꯏ
ꯊꯝꯃꯣ ꯊꯝꯃꯣ
ꯍꯣꯏ ꯍꯣꯏ ꯊꯝꯃꯦ ꯊꯝꯃꯦ